ꯍꯜꯂꯣ ꯍꯜꯂꯣ
ꯇꯥꯕ꯭ꯔꯣ
ꯇꯥꯏꯌꯦꯦ
ꯏꯁ ꯀꯞꯄꯒ ꯂꯩꯔꯤꯔꯣ ꯐꯝꯃꯒ ꯂꯩꯌꯦ ꯐꯝꯃꯒ ꯂꯩꯌꯦ ꯅꯪꯗꯤ ꯍꯥꯥ
ꯇꯨꯝꯃꯒ ꯂꯩꯌꯦꯕ
ꯏꯁ ꯍꯧꯖꯤꯛꯕꯨ ꯇꯨꯝꯕ ꯂꯩ ꯂꯩꯌꯦ ꯍꯥꯏꯕ ꯅꯨꯡꯉꯥꯏꯔꯦꯅꯦ
ꯅꯪ ꯅꯪꯕꯨ ꯍꯥꯏꯕ
ꯐꯝꯃꯒ ꯂꯩ ꯍꯥꯏꯕ ꯑꯩ ꯍꯧꯖꯤꯛ ꯑꯃꯨꯛ ꯂꯦꯞꯄꯒ ꯂꯩꯔꯦ ꯐꯝꯃꯒ ꯂꯩꯕꯗꯨ
ꯑꯩꯅꯁꯨ ꯑꯩꯅ ꯏꯟꯖꯥꯡ ꯊꯣꯡꯕ
ꯑꯦꯁ ꯏꯟꯖꯥꯡ ꯊꯣꯡꯕ ꯀꯔꯤ ꯏꯟꯖꯥꯡ
ꯍꯋꯥꯏꯒ ꯑꯂꯨ
ꯁꯦꯁ ꯍꯋꯥꯏ ꯆꯥꯔꯗꯤ ꯌꯥꯝ ꯁꯛ ꯐꯖꯩ ꯍꯥꯏꯒꯟꯕꯅꯦꯀꯣ ꯌꯥꯝ ꯐꯖꯒꯟꯕꯅꯤ ꯍꯥꯏꯌꯦꯀꯣ ꯌꯥꯝ ꯐꯥꯖꯔꯝꯗꯧ ꯃꯥꯜꯂꯦꯀꯣ ꯅꯣꯡꯃꯗꯤ ꯎꯅꯤꯡꯈ꯭ꯔꯦꯗ
ꯐꯥꯖꯔꯔꯣꯏ
ꯂꯩꯐꯝꯁꯨ ꯈꯪꯗꯦ ꯅꯣꯡꯃꯗꯤ ꯎꯅꯤꯡꯈ꯭ꯔꯦꯗ ꯍꯋꯥꯏ ꯆꯥꯒꯟꯕ ꯃꯤꯁꯦ ꯃꯁꯛ ꯌꯥꯝ ꯐꯖꯩ ꯍꯥꯏꯅ
ꯍꯣꯏ ꯅꯣꯏꯗꯤ ꯆꯥꯛ ꯆꯥꯔꯦ
ꯆꯥꯔꯦ ꯎꯝ ꯉꯁꯤ
ꯀꯩ ꯏꯟꯖꯥꯡ
ꯉꯁꯤ ꯏꯟꯁꯥꯡ ꯊꯣꯡꯅꯤꯡꯉꯥꯏ ꯂꯩꯇꯦ ꯍꯥꯏꯕꯒꯤ ꯆꯤ ꯌꯦꯟ ꯑꯣꯏꯅ ꯊꯣꯡꯉꯦ
ꯌꯦꯟ ꯊꯣꯡꯒ ꯍꯥꯎꯋꯦꯅꯦ
ꯈꯪꯗꯦ ꯅꯪꯅ ꯊꯣꯡꯗꯕꯒꯤꯔ ꯍꯥꯎꯕꯒꯤ ꯃꯍꯥꯎ ꯋꯥꯠꯂꯤꯗ ꯍꯥꯎꯕꯗꯣ ꯌꯧꯗꯦꯗ ꯏꯁ ꯑꯁꯦꯡꯕꯅꯦ
ꯅꯪ ꯏꯕꯣꯛ ꯍꯣꯏꯗ ꯆꯠꯇꯦ
ꯆꯠꯂꯦ ꯉꯔꯥꯡꯁꯨ ꯆꯠꯂꯦ
ꯕꯣꯜ ꯌꯦꯡꯕ
ꯕꯣꯜ ꯌꯦꯡꯕ ꯆꯠꯂꯦ ꯎꯝ ꯇꯨꯝꯁꯨ ꯇꯨꯝꯃꯦ ꯉꯁꯤꯗꯤ ꯇꯨꯝꯒꯗꯕ ꯃꯥꯟꯂꯤ ꯉꯁꯤꯗꯤ ꯉꯥꯛꯇꯪ ꯀꯥꯈꯜꯂꯨꯔꯝꯃꯒ ꯑꯃꯨꯛ ꯀꯨꯝꯃꯛ ꯀꯦ ꯍꯥꯌꯦꯡꯗꯣ
ꯑꯥ
ꯍꯌꯦꯡꯗꯣ ꯑꯩ ꯃꯣꯔꯅꯤꯡꯗ ꯑꯩ ꯉꯥ ꯐꯥꯕ ꯆꯠꯀꯅꯤ ꯅꯪꯁꯨ ꯆꯠꯅꯤꯡꯕ꯭ꯔꯥ ꯏꯊꯟꯇꯥ ꯑꯥ ꯀꯩꯅꯣꯗ
ꯀꯥꯏꯗ
ꯈꯨꯟꯒꯤ ꯃꯊꯛꯇꯒꯤꯅꯥ ꯂꯝꯕꯤ ꯑꯃ ꯂꯩꯕꯗꯣ ꯑꯗꯨꯗ ꯀꯥ ꯈꯜꯂ ꯀꯅ ꯑꯃꯨꯛ ꯀꯥ ꯀꯨꯝꯃꯤꯟꯅ ꯑꯃꯨꯛꯀ ꯀꯨꯝꯃꯒ ꯑꯃꯨꯛꯀ ꯐꯩꯔꯦꯟ ꯇꯨꯔꯦꯟ ꯆꯠꯄ ꯂꯝꯕꯤꯗꯣ
ꯎꯝ
ꯑꯗꯨꯒꯤ ꯂꯝꯕꯤꯗ ꯉꯥ ꯌꯥꯝ ꯂꯩꯑꯦ ꯍꯥꯏꯌꯦ ꯚꯔꯇꯤꯟ ꯃꯉꯥꯅꯤ ꯄꯨꯔꯛꯀꯗꯕ ꯃꯥꯜꯂꯦ
ꯃꯤ ꯌꯥꯝ ꯁꯠꯀꯦꯔꯣ
ꯎꯝ ꯆꯠꯂꯣꯏꯗ ꯀꯅꯥ ꯑꯃꯁꯨ ꯑꯩꯁꯨ ꯆꯠꯂꯣꯏꯗ ꯐꯥꯒꯤ ꯇꯧꯕꯅꯤꯗ ꯀꯔꯥꯏꯗꯩ ꯑꯌꯨꯛ ꯉꯟꯇꯥꯗꯨ ꯉꯥ ꯐꯥꯕ ꯆꯠꯄ꯭ꯔꯅꯦ
ꯅꯣꯏ ꯂꯧ ꯍꯥꯎꯈ꯭ꯔꯕꯣ
ꯂꯧ ꯍꯧꯔꯦ ꯂꯧ ꯍꯧꯔꯦ ꯂꯧ ꯁꯨꯅꯤꯉꯥꯏꯗ ꯅꯣꯡ ꯆꯨꯔꯛꯇ꯭ꯔꯤ ꯅꯣꯡꯒꯤ ꯅꯣꯡ ꯆꯨꯔꯛꯄꯒꯤ ꯀꯦꯂꯦꯟꯗꯔ ꯅꯨꯃꯤꯠ ꯂꯦꯞꯄꯗ ꯌꯧꯔꯛꯇ꯭ꯔꯤꯕ ꯃꯥꯜꯂꯦ ꯅꯣꯡ ꯆꯨꯔꯛ ꯇꯅ ꯎꯄꯥꯏ ꯂꯩ ꯇꯦ ꯀꯨꯝꯁꯤꯒꯤꯗꯤ ꯂꯧ ꯎꯔꯔꯣꯏ
ꯅꯣꯡ ꯆꯨꯗꯕ꯭ꯔꯣ ꯍꯥꯏꯁꯦ ꯑꯗꯨꯗ
ꯎꯝ ꯅꯣꯡ ꯆꯨꯔꯛꯇꯦ ꯅꯪꯒꯤ ꯍꯦꯔꯣ ꯃꯁꯛ ꯌꯦꯡꯒꯦ
ꯂꯩꯇꯦ
ꯂꯩꯌꯦ ꯃꯔꯤ ꯃꯉꯥ ꯂꯩꯌꯦ ꯅꯪꯒꯤ ꯍꯦꯔꯣ ꯅꯪꯒꯤ ꯀꯣꯏꯅꯕ ꯅꯪꯒꯤ ꯄꯥꯝꯖꯕ ꯑꯩꯈꯣꯏ ꯌꯨꯝ ꯃꯊꯛꯀꯤꯗꯣ
ꯌꯥꯔꯦ
ꯅꯪ ꯅꯪꯒꯤꯗꯣ ꯊꯥꯔꯛꯑꯣ ꯑꯩꯉꯣꯟꯗ ꯌꯦꯡꯒꯦ
ꯏꯁ ꯑꯩꯒꯤꯗꯤ ꯍꯧꯖꯤꯛ ꯀꯟꯅ ꯊꯤꯔꯤꯌꯦ
ꯅꯥ ꯑꯃꯗꯨꯗꯤ ꯑꯂꯪ ꯅꯪꯅ ꯈꯪꯅꯕꯗꯨꯗꯤ ꯀꯥꯏꯅꯈ꯭ꯔꯦ
ꯑꯏꯁ ꯀꯨꯏꯔꯦꯗ ꯐꯪꯕꯨ ꯐꯪꯗ꯭ꯔꯁꯤ ꯂꯥꯁꯇ ꯅꯪꯕꯨ ꯂꯧꯒꯅꯤꯍꯦ ꯀꯤꯌꯨꯗꯥ ꯂꯩꯔꯦ ꯂꯤꯁ ꯍꯥꯏꯗꯤ
ꯅꯪꯒꯤ ꯅꯨꯄꯤꯗꯣ ꯀꯔꯤ ꯀꯔꯤ ꯀꯥꯏꯅꯕ꯭ꯔꯣꯕ
ꯎ ꯈꯪꯅꯤꯗ ꯃꯥ ꯀꯥꯏꯅꯅꯤꯡꯕꯒꯤ ꯃꯥꯂꯤ ꯑꯗꯨꯗꯤ
ꯌꯥꯝ ꯐꯩꯌꯦ ꯌꯥꯝ ꯅꯨꯡꯁꯤꯌꯦ ꯍꯥꯏꯗꯥꯏꯅꯦ
ꯑꯥꯅꯨꯡꯁꯤꯌꯦ ꯌꯥꯝ ꯐꯩꯌꯦ ꯑꯗꯨ ꯑꯣꯏꯔꯁꯨ ꯀꯔꯤ ꯎꯄꯥꯏ ꯂꯩ ꯀꯥꯏꯅꯅꯤꯡꯕꯅꯤꯅ ꯑꯗꯨꯝ ꯀꯥꯏꯅꯔꯦ
ꯃꯥꯅꯔꯣ
ꯃꯥꯅꯁꯨ ꯅꯠꯇꯦ ꯑꯩꯅꯁꯨ ꯅꯠꯇꯦ ꯑꯅꯤꯃꯛꯅꯅꯤꯗ
ꯀꯔꯤꯒꯤ ꯀꯥꯏꯅꯕ꯭ꯔꯣ
ꯑꯗꯨꯔꯣ ꯃꯤꯁꯑꯟꯗꯔꯁꯇꯦꯟꯗꯤꯡ ꯑꯣꯏꯕꯒꯤ ꯃꯥꯅꯁꯨ ꯑꯩꯕꯨ ꯂꯥꯟꯅ ꯂꯧꯕ ꯑꯩꯁꯨ ꯃꯥꯕꯨ ꯂꯥꯟꯅ ꯂꯧꯕ ꯑꯗꯨꯗꯤ ꯀꯥꯏ ꯅꯥꯈ꯭ꯔꯦ ꯎꯄꯥꯏ ꯂꯩꯇ꯭ꯔꯦ
ꯆꯝꯊꯣꯛꯅꯕ ꯌꯥꯗ꯭ꯔꯣ
ꯆꯝꯊꯣꯛꯅꯕꯗꯣ ꯍꯥꯏ ꯆꯔꯞ ꯀꯣꯠ ꯅꯠꯇꯕꯅꯤꯅ ꯀꯔꯤ ꯖꯖꯦꯁ ꯂꯩꯇꯕꯅꯤꯅ ꯆꯟꯊꯣꯛꯂꯤꯉꯥꯏꯗꯣ ꯌꯥꯗ꯭ꯔꯦ
ꯎꯝ
ꯉꯁꯤ ꯀꯥꯏ ꯆꯠꯂꯨꯏ ꯅꯪ ꯑꯁ ꯂꯥꯏꯔꯤꯛ ꯌꯥꯝ ꯐꯖꯅ ꯄꯥꯔꯝꯃꯅꯤ ꯅꯪꯗꯤ
ꯄꯥꯗꯦ ꯌꯨꯝꯗ ꯇꯨꯝꯃꯒ ꯑꯗꯨꯝ
ꯀꯨꯏꯗ꯭ꯔꯦꯀꯣ ꯑꯣꯐꯤꯁꯥꯔ ꯑꯣꯏꯅꯤꯡꯉꯥꯏ ꯃꯤ ꯃꯆꯥ ꯌꯥꯔꯦ- ꯌꯥꯔꯦ ꯅꯪ ꯅꯆꯤꯟ ꯊꯤꯗꯣ ꯈꯪꯉꯦ ꯂꯣ ꯂꯣꯜꯂꯒ ꯏꯁ
ꯇꯥꯕꯗ ꯅꯣꯏꯕꯗ ꯂꯣꯏꯔꯦ ꯍꯟꯗꯛꯇꯤ
ꯅꯣꯏꯗꯦ - ꯅꯣꯏꯗꯦ
ꯅꯨꯡꯁꯥꯅ ꯁꯥꯕꯒ ꯐꯖꯔꯦ
ꯑꯁ ꯅꯣꯡꯅꯤꯅꯤ ꯇꯪ ꯅꯪꯗꯣ ꯅꯣꯡ ꯅꯤꯅꯤ ꯃꯣꯏ ꯑꯁꯤꯗ ꯀꯨꯝꯃꯗꯤ ꯀꯨꯝꯃꯛꯑꯗꯤ
ꯀꯔꯤ ꯍꯥꯏꯕ
ꯇꯥꯕ꯭ꯔꯣ ꯅꯪꯗꯣ ꯅꯣꯡ ꯅꯤꯅꯤꯃꯨꯛꯁꯤꯗ ꯀꯨꯃꯛꯑꯗꯤ ꯅꯪꯗꯣ ꯄꯨꯔꯥ ꯑꯃꯨꯊꯤ ꯑꯣꯏꯔꯛꯇꯣꯏꯅꯦ ꯀꯣ ꯇꯥꯌꯦ
ꯇꯥꯕ꯭ꯔ
ꯇꯥꯏꯌꯦ
ꯀꯔꯤꯍꯥꯏꯕꯅꯣ
ꯅꯣꯡ ꯅꯤꯅꯤ ꯃꯨꯛꯁꯤꯗ ꯀꯨꯝꯃꯛꯑꯗꯤ ꯑꯃꯨꯛ ꯊꯤꯛ ꯑꯃꯨꯛ ꯑꯣꯏꯗꯣꯏꯅꯤ ꯑꯗꯨꯗ ꯑꯃꯨꯛ ꯍꯥꯏꯔꯗꯤ ꯑꯉꯧꯕ ꯅꯨꯄꯤ ꯑꯣꯏꯗꯣꯏꯅꯦꯕ ꯅꯪꯗꯣ
ꯎꯝ ꯑꯉꯧꯕꯤ ꯂꯥꯛꯑꯒꯅꯤꯒ ꯑꯃꯨꯕꯤ ꯅꯣꯡꯃ ꯈꯛꯇ ꯂꯩꯑꯦ ꯑꯃꯨꯛꯀꯤ ꯌꯣꯟꯕ
ꯎꯝ
ꯑꯦ ꯏꯕꯣꯛꯇꯣ- ꯏꯕꯣꯛꯇꯣ ꯅꯥꯏ ꯍꯥꯏ ꯑꯣ
ꯎꯝ
ꯌꯥꯝ ꯀꯥꯟꯅꯅꯥꯕꯣ
ꯌꯥꯝ ꯈꯪꯗꯦꯗ ꯑꯍꯟ ꯑꯣꯏꯔꯛꯄꯅꯤꯅ ꯋꯥꯈꯜ ꯈꯟꯕꯅꯤꯅ ꯀꯔꯤ ꯎꯄꯥꯏ ꯂꯩ
ꯀꯅꯥ ꯀꯅꯥ ꯇꯣꯟꯕꯕꯨꯁꯂ ꯇ
ꯍꯨꯝ
ꯀꯅꯥ ꯀꯅꯥꯒ ꯇꯨꯝꯃꯤꯟꯅꯕ꯭ꯔꯣ ꯃꯥꯗꯣ
ꯃꯥꯗꯣ ꯀꯅꯥ- ꯀꯅꯥ ꯁꯦ ꯀꯩꯅꯣ ꯑꯩꯈꯣꯏ- ꯑꯩꯈꯣꯏ ꯌꯨꯝꯒꯤ ꯃꯅꯥꯛꯇ ꯂꯩꯕ ꯑꯉꯥꯡ ꯃꯆꯥꯗꯣ ꯂꯩꯁꯥꯕꯤꯗꯣ ꯃꯥꯒ ꯃꯥꯁꯨ ꯇꯨꯝꯃꯦ ꯑꯗꯨꯒ ꯁꯣꯔꯣꯛ ꯃꯄꯥꯡꯒꯤꯗꯨꯒꯁꯨ ꯇꯨꯝꯃꯦ ꯑꯇꯩ ꯀꯅꯥꯁꯨ ꯇꯨꯝꯗꯦꯗ ꯑꯁ ꯑꯗꯨꯒ ꯑꯃꯗꯣ ꯅꯪꯒꯤ ꯀꯩꯅꯣ ꯀꯀꯥꯗꯣ
ꯎꯝ
ꯃꯣꯏꯅ ꯇꯨꯝꯕ ꯅꯪꯒꯤ ꯀꯀꯥ ꯄꯥꯈꯪ ꯁꯔꯤꯗꯣ ꯑꯗꯨꯒ ꯇꯨꯝꯕ ꯅꯪꯗꯤ ꯉꯁꯥꯏ ꯀꯥꯏ ꯆꯠꯇꯣꯏꯅꯣ ꯅꯪꯗꯤ ꯑꯁ ꯅꯪꯒꯤ ꯅꯪꯗꯤ ꯅꯪꯒꯤ ꯆꯐꯝꯁꯨ ꯂꯩꯗ꯭ꯔꯦꯅꯦ ꯅꯪꯒꯤ ꯇꯦꯕꯜꯗ ꯈꯇꯪ ꯎꯝ ꯑꯦ ꯏꯁꯀ꯭ꯋꯥꯔ ꯄ꯭ꯂꯥꯁ ꯕꯤ ꯏꯁꯀ꯭ꯋꯥꯔ ꯑꯁ ꯑꯗꯨꯁꯨ ꯑꯣꯏ ꯑꯁ ꯅꯪꯗꯤ ꯅꯨꯉꯥꯏꯔꯦꯅꯦ
ꯑꯃꯥ ꯀꯣ ꯅꯣꯏ ꯅꯣꯏꯅ ꯉꯥ ꯀꯔꯤ ꯍꯥꯏꯕꯔ ꯉꯥꯉ‌ꯣ ꯉꯥ
ꯅꯪꯗꯤ ꯌꯥꯝ ꯅꯨꯉꯥꯏꯔꯦ ꯍꯥꯏꯕ ꯑꯁ ꯂꯥꯏꯔꯤꯛ ꯈꯇꯪ ꯅꯪꯒꯤ ꯇ‌ꯦꯕꯜꯗ ꯐꯝꯃꯒ ꯑꯁ ꯂꯥꯏꯔꯤꯛ ꯈꯇꯪ ꯑꯇꯩ ꯁꯠꯄ ꯌꯦꯡꯗꯔ‌ꯦꯅꯦ
ꯎꯝ ꯇꯜꯂꯦ ꯇꯜꯂ‌ꯦ ꯑꯩꯈ‌ꯣꯏꯁ‌ꯦ ꯌꯥꯝ ꯇꯜꯂꯦ
ꯑꯣꯐꯤꯁꯔ ꯑꯣꯏꯔꯅꯦ ꯑꯣꯐꯤꯁꯔ ꯑꯣꯏꯔꯅꯦ ꯀꯨꯏꯔꯔ‌ꯣꯏ ꯀꯨꯏꯔꯔ‌ꯣꯏ
ꯑꯣꯏꯔ‌ꯣꯏ ꯌ‌ꯦ ꯀꯩꯁꯨ ꯑꯣꯏꯔꯔꯣꯏ ꯅꯣꯏ ꯅꯌꯥꯝꯕꯅꯦ ꯑꯣꯏꯗ‌ꯣꯏꯁ‌ꯦ
ꯅꯪ ꯅꯪꯗ ꯀꯔꯤꯅꯣꯅꯦ ꯅꯪ ꯅꯨ ꯅꯨ ꯅꯨꯄꯥꯅ ꯄꯩꯁꯥ ꯄꯨꯔꯛ ꯀꯗꯕꯅꯤꯅ‌ꯦ ꯅꯣꯏꯗꯤ ꯏꯁ ꯂꯥꯏꯔꯤꯛ ꯄꯥꯗ꯭ꯔꯁꯨ ꯌꯥꯥꯕꯗꯨꯕꯨ ꯑꯁ
ꯅꯪ ꯅꯪꯁꯨ ꯊꯕꯛ ꯇꯧꯅꯤꯡꯉꯥꯏ
ꯏꯁ ꯀꯥꯏꯗ
ꯊꯕꯛ ꯐꯪꯈ꯭ꯔꯦꯅ ꯅꯪꯗꯤ
ꯀꯔꯥꯏꯗꯩ ꯑꯣꯏꯔ‌ꯣꯏꯗ ꯑ‌ꯣꯏꯗꯕ ꯊꯕꯛꯅꯤꯗ ꯗꯨꯗꯤ ꯍꯖꯤꯛꯐꯥꯎ ꯆꯠꯇ꯭ꯔ ꯂꯩꯁꯤ ꯍꯖꯤꯛ ꯐꯥꯎ ꯆꯠꯇꯅ ꯂꯩꯔꯤꯁꯤꯗꯤ ꯒꯥꯟ ꯃꯦꯟ ꯇꯥꯗꯦ ꯈꯪꯗꯦ ꯑꯣ ꯁꯤꯗ ꯇꯧꯔꯅꯤ ꯍꯥꯏ ꯑꯁꯤꯗ ꯇꯧꯔꯅꯤ ꯍꯥꯏꯗ‌ꯦ ꯑꯗꯨꯗ ꯇꯧꯔꯅꯤ ꯍꯥꯏ ꯗꯥ ꯈꯪꯗ꯭‌ꯔ‌ꯦ
ꯃꯣꯏ ꯃꫭꯏꯅꯒ‌ꯣ
ꯎꯝ
ꯏꯄꯥꯎ ꯑꯝꯇ ꯄꯤꯔꯛꯇ꯭ꯔꯥ ꯍꯥꯏꯁꯦ
ꯉꯔꯥꯡꯁꯨ ꯑꯣꯐꯤꯁꯇ ꯑꯃꯨꯛ ꯆꯠꯂꯦ ꯑꯣꯐꯤꯁ ꯆꯠꯄꯗꯨ ꯗꯦꯠ ꯇ‌ꯦꯟ ꯃꯅꯨꯡꯗ ꯑꯃꯨꯛꯀ ꯍꯥꯏꯔꯛꯀꯦ ꯍꯥꯏꯌꯦ ꯑꯁ ꯍꯥꯏ ꯑꯗꯨꯗꯤ ꯁꯦꯟꯇꯔꯗꯒꯤ ꯍꯥꯏꯔꯛꯇꯦ ꯍꯥꯏ ꯑꯈꯣꯏꯒ ꯁꯠꯁꯇꯦꯟꯅ ꯄꯥꯏꯕ ꯅꯠꯇꯕꯒꯤ ꯁꯦꯟꯇꯔꯅ ꯄꯥꯏꯞ ꯁꯦꯟꯇꯔꯒꯤꯅꯦꯕ
ꯎꯝ
ꯁꯦꯟꯇꯔꯅ ꯑꯗꯨꯗꯒꯤ ꯍꯥꯏꯔꯛꯇꯦ ꯍꯥꯏꯔꯛꯇꯦ ꯑꯁ ꯈꯪꯗ‌ꯔ‌ꯦ ꯀꯣꯛ ꯀꯥꯁꯦ ꯉꯥꯎꯔꯦ ꯑꯩ
ꯑ‌ꯣ ꯉꯥꯏꯌ‌ꯣ ꯉꯥꯏꯌ‌ꯣ ꯇꯥꯛꯄꯖ‌ꯦ
ꯏꯁ ꯒ꯭ꯌꯥꯃꯦꯟ ꯇꯥꯗ꯭ꯔꯦ ꯄꯨꯟꯁꯤꯁꯦ
ꯉꯥꯏꯔꫭ ꯀꯥꯟꯗ ꯊ‌ꯣꯛꯄꯅꯤ ꯑꯁꯤ ꯈꯛꯇꯪ ꯉꯥꯏꯔꯦ ꯅꯣꯏꯔꯣꯝꯒꯤ ꯋꯥꯖ‌‌ꯦ ꯁ‌ꯦ ꯅꯨꯉꯥꯏꯔꯗꯧꯅꯤ
ꯅꯣꯏꯗꯤ ꯅꯨꯡꯉꯥꯏꯔꯤꯅꯦ
ꯑꯩꯗꯤ ꯀꯤ ꯆ‌ꯦ ꯂ‌ꯦꯝꯕ
ꯏꯁ ꯅꯣꯏꯗꯤ ꯄꯩꯁꯥ ꯄꯥꯏꯕꯅꯤ ꯅ‌ꯣꯏꯗꯤ ꯄꯩꯁꯥ ꯄꯥꯏꯕꯅꯤꯅ ꯅꯨꯡꯉꯥꯏꯔꯦꯅꯦ
ꯒ꯭ꯌꯥꯟꯃꯦꯟ ꯇꯥꯗꯦ꯫ ꯅꯪꯁꯦ ꯑꯁ ꯈꯨꯟ-ꯈꯨꯟꯗꯁꯨ ꯄꯥꯛꯅꯗꯤ ꯂꯥꯛꯇꯦꯀꯣ꯫ ꯇꯥꯕ꯭ꯔ꯫
ꯇꯥꯏ꯫
ꯅꯪꯗꯤ ꯈꯨꯟꯗꯁꯨ ꯄꯥꯛ ꯂꯥꯛꯇꯦ ꯍꯥꯏꯕ꯫
ꯅꯍꯥꯟ ꯂꯥꯛꯄꯗꯨꯨꯗꯤ꯫
ꯏꯁ ꯅꯍꯥꯟꯒꯤꯗꯨꯗꯤ ꯍꯥꯏꯒꯅꯨ꯫
ꯅꯍꯥꯟ ꯅꯨꯃꯤꯠ ꯍꯨꯝꯅꯤ ꯃꯉꯥꯅꯤ ꯂꯩꯔꯒ
ꯍꯨꯡ ꯑꯗꯨ ꯀꯥꯟꯗ ꯅꯪ ꯅꯨꯃꯤꯠ ꯀꯌꯥꯃꯨꯛ ꯂꯩꯕ꯭ꯔꯥ ꯈꯨꯟꯗ꯫
ꯅꯨꯃꯤꯠ ꯃꯉꯥꯅꯤ ꯂꯩ
ꯅꯆꯤꯟ ꯊꯤꯒꯅꯨ ꯅꯨꯃꯤꯠ ꯃꯉꯥꯃꯨꯛ ꯀꯥꯏꯅ꯫ ꯏꯁ꯫
ꯅꯪꯗꯤ ꯎꯪ ꯀꯩꯅꯣ ꯆꯥꯅꯤꯡꯗ꯭ꯔꯣ ꯍꯨꯏꯒꯨꯝꯕ ꯌꯦꯟꯒꯨꯝꯕ ꯁꯟꯁꯥꯒꯨꯝꯕ꯫ ꯍꯥ꯫
ꯆꯥꯅꯤꯡꯉꯤꯅꯦ꯫
ꯑꯗꯨ ꯂꯩꯔꯒ ꯆꯥꯎꯅ꯫
ꯄꯩꯁꯥ ꯄꯩꯁꯥ ꯊꯥꯔꯛꯑꯣ꯫
ꯏꯁ ꯄꯩꯁꯥ ꯊꯥꯔꯛꯑꯣ ꯍꯥꯏ꯫ ꯌꯦꯟ ꯀꯛꯐꯝꯗ ꯊꯣꯛꯑꯒ ꯁꯠ ꯂꯧꯔꯣ ꯑꯗꯨꯒ ꯆꯥꯔꯣ꯫
ꯄꯩꯁꯥ ꯂꯩꯇꯦ ꯏꯟꯖꯥꯡ ꯍꯥꯎꯕ ꯆꯅꯤꯡꯉꯁꯨ꯫
ꯏꯁ꯫ ꯅꯣꯏ ꯕꯥꯁꯨ ꯇꯣꯂꯣꯞ ꯆꯥꯔꯒ ꯅꯣꯏ ꯃꯥꯁꯨ ꯇꯣꯂꯣꯞ ꯆꯥꯔꯒ ꯏꯁ꯫ ꯇꯣꯂꯣꯞ ꯑꯅꯤ ꯑꯅꯤ ꯆꯥꯕ ꯌꯨꯝꯅ ꯄꯩꯁꯥ ꯂꯩꯇ꯭ꯔꯗꯤ ꯍꯣ ꯑꯩꯈꯣꯏ ꯌꯨꯝ
ꯇꯣꯂꯣꯞ ꯆꯥꯔꯁꯨ ꯀꯣꯟꯅꯗꯦꯅꯦ ꯑꯩꯈꯣꯏꯗꯤ꯫
ꯑꯦ ꯇꯣꯂꯣꯞ ꯆꯥ ꯇꯣꯂꯣꯞ ꯆꯥ ꯇꯣꯂꯣꯞ ꯆꯥꯕ ꯅꯣꯏꯅ ꯀꯣꯟꯅꯗ꯭ꯔꯗꯤ ꯑꯩꯈꯣꯏ ꯇꯣꯂꯣꯞ ꯆꯥꯗꯕꯤꯁꯤꯡꯗꯤ ꯋꯥ ꯕꯥꯄ꯭ꯔꯦ ꯕꯥꯄ꯭ꯔꯦ꯫
ꯅꯣꯏ ꯅꯣꯏꯗꯤ ꯄꯩꯁꯥ ꯆꯪꯐꯝ ꯂꯩꯇ꯭ꯔꯦꯅ ꯑꯗꯨꯒꯤ꯫
ꯏꯁ ꯌꯥꯔꯦ ꯅꯪ ꯈꯪꯗ꯭ꯔꯒ ꯆꯠꯐꯝ ꯂꯩꯇꯦ ꯀꯥꯏꯅ꯫ ꯍꯨꯡ ꯄꯩꯁꯥ ꯈꯨꯠꯇ ꯅꯪ ꯎꯔꯗꯤ ꯉꯥꯎꯒꯅꯤꯀꯣ꯫
ꯅꯣꯏ ꯄꯩꯁꯥ ꯆꯪꯐꯝ ꯂꯩꯔꯣꯏ ꯑꯩꯈꯣꯏꯗꯤ ꯑꯃꯒꯤ ꯇꯧꯒꯦꯔꯥ ꯑꯃꯒꯤ ꯇꯧꯒꯦꯔꯥ ꯋꯥꯕꯅ ꯂꯣꯏ
ꯍꯨꯡ ꯋꯥꯗꯦ ꯋꯥꯗꯦ ꯅꯨꯡꯉꯥꯏ ꯅꯨꯡꯉꯥꯏ ꯅꯨꯡ ꯑꯣ ꯍ꯫
ꯀꯔꯥꯏꯗ ꯆꯠꯂꯤꯅꯣ ꯍꯧꯖꯤꯛ꯫
ꯆꯠꯇꯦ ꯑꯩꯈꯣꯏꯁꯤ ꯑꯗꯨꯝ ꯁꯣꯔꯣꯛꯇꯣ ꯀꯥꯔꯛꯄꯅꯤꯗ꯫